ꯇꯥꯕ꯭ꯔꯣ
ꯍꯣꯏ ꯇꯥꯏꯑꯦ
ꯑꯣ
ꯍꯥꯏꯀꯣ ꯆꯛ ꯆꯥꯔꯦ ꯍꯣꯏ
ꯀꯩ ꯃꯊꯦꯜ ꯆꯒꯦ
ꯃꯣꯔꯅꯤꯡꯗ ꯀꯩꯅꯣ ꯆꯥꯏ ꯕꯤꯟ ꯆꯥꯏ ꯅꯪꯗꯤ
ꯑꯣ ꯍꯋꯥꯏ ꯆꯥꯕ
ꯍꯣꯋꯥꯏ ꯆꯥꯕ
ꯑꯩꯗꯤ ꯆꯅꯥꯗꯣ
ꯎꯝ
ꯆꯥꯅꯥꯑꯒ ꯇꯗꯥꯜ ꯆꯥꯔꯦ ꯉꯁꯤꯗꯤ
ꯑꯣ
ꯑꯁ ꯅꯣꯡꯀꯅ ꯇꯥꯔ ꯂꯩ ꯍꯥ
ꯁꯤꯗꯁꯨꯨꯅꯦ
ꯅꯣꯡ ꯇꯥꯕ꯭ꯔꯣ
ꯅꯣꯡꯇꯥꯏꯌꯦ ꯃꯄꯥꯟ ꯊꯣꯛꯄ ꯌꯥꯗꯦ ꯐꯃꯨꯡꯗꯅꯦ ꯍꯤꯠꯄꯤꯁꯦ
ꯑꯁ ꯅꯣꯡꯐꯖꯅ ꯇꯥꯔꯦ ꯁꯤꯗꯁꯨ ꯐꯤꯁꯨꯁꯦ ꯐꯤꯁꯨꯨꯁꯦꯅ ꯈꯜꯂꯝꯕꯅꯦ ꯑꯗꯨ ꯌꯥꯗ꯭ꯔꯦꯅꯦ
ꯑꯣ
ꯍꯣꯔꯦꯟꯗꯤ ꯆꯤꯝ ꯃꯐꯝꯗ ꯍꯥꯏꯗꯔꯨꯒꯦ
ꯆꯤꯡꯗ
ꯖꯤꯝꯗ
ꯑꯣ ꯑꯩꯁꯨ ꯄ꯭ꯂꯥꯟ ꯇꯧꯔꯤ ꯑ ꯂꯥꯏꯁꯟ ꯎꯝ ꯍꯣꯔꯦꯟ ꯂꯥꯏꯁꯟꯅ ꯏꯚꯤꯅꯤꯡꯗ ꯋꯥꯛꯀꯤꯡ ꯆꯦꯟꯁꯦ ꯍꯥꯏꯕ ꯑꯗꯣ ꯅꯣꯡ ꯇꯥꯔꯗꯤ ꯆꯦꯟꯕ ꯌꯥꯔꯔꯣꯏꯕ
ꯂꯥꯏꯁꯪꯗ ꯍꯥꯏꯕꯤꯌꯨꯀꯣ ꯑꯩꯉꯣꯟꯗ ꯐꯣꯟ ꯇꯧꯔꯛꯑꯣ ꯍꯥꯏꯅꯀꯣ
ꯍꯣꯏ ꯍꯣꯏ ꯍꯥꯏꯕꯤꯁꯦ ꯍꯥꯏꯕꯤꯁꯦ
ꯊꯦꯡꯅꯔꯗꯤ ꯍꯥꯏꯕꯤꯌꯣꯕ
ꯎꯝ
ꯎ ꯈꯥꯎ ꯎꯅꯣ ꯍꯦ ꯅꯪꯒꯦ ꯍꯥꯏ
ꯨ ꯖꯤꯝꯗꯗꯤ ꯔꯨꯝ ꯃꯅꯨꯡꯗꯅꯤꯅ ꯌꯥꯏ ꯑꯩꯅ
ꯍꯣꯏꯗ ꯑꯗꯨ ꯆꯠꯄꯗꯨ ꯋꯥꯏ ꯍꯥꯏ ꯆꯠꯄꯗ ꯋꯥꯏ ꯍꯥꯏꯕ ꯋꯥꯅꯤ ꯂꯥꯞꯄ꯭ꯔꯥ ꯅꯪꯒꯤ ꯌꯨꯝꯗꯒꯤ ꯖꯤꯝꯗꯣ
ꯖꯤꯝꯗꯨ ꯈꯪꯗ꯭ꯔꯤ ꯕꯖꯥꯔ ꯑꯗꯨ꯭ꯋꯥꯏꯗ ꯂꯩ ꯍꯥꯏ ꯑꯩ ꯃꯐꯝ ꯈꯪꯗ꯭ ꯊꯤꯔ ꯆꯠꯀꯗꯧꯕꯅꯤ
ꯑꯗꯣ ꯕꯖꯥꯔꯁꯦ ꯂꯥꯞꯄ꯭ꯔꯣꯕ ꯅꯪ ꯅꯌꯨꯝꯗꯒꯤ
ꯇꯕꯗꯤ ꯌꯥꯝ ꯂꯥꯞꯄ ꯅꯠꯇꯦ
ꯑꯩꯒꯤꯗꯤ ꯖꯤꯝꯁꯦ ꯂꯥꯞꯄ ꯑꯃꯨꯛꯀꯛ ꯁꯤꯗꯒꯤ ꯑꯁ ꯆꯠꯄ ꯀꯥꯟꯗ ꯂꯣꯏ ꯆꯣꯠꯄ ꯇꯥꯔꯦꯅꯦ ꯅꯣꯡꯁꯦ ꯁꯥꯊꯦꯝ ꯄꯥꯏꯕ ꯇꯥꯔꯁꯨꯀꯣ ꯎꯄꯥꯏ ꯂꯩꯇꯦ ꯑꯁ ꯅꯪꯗꯤ ꯑꯗꯨꯒꯤ ꯇꯥꯡ ꯇ꯭ꯋꯦꯟꯇꯤ ꯐꯣꯔꯗ ꯂꯥꯛꯀꯅꯤ ꯍꯥꯏꯔꯗꯤ ꯑꯗꯨ ꯐꯥꯎꯗꯤ ꯅꯪ ꯑꯗꯨꯝ ꯂꯩꯇꯥꯥꯔꯦꯅꯦ ꯇꯃꯦꯡꯂꯣꯡꯗ
ꯍꯣꯏ ꯑꯗꯨꯅꯤꯅꯤꯅꯦ ꯑꯩꯅ ꯕꯣꯔꯤꯡ ꯆꯨꯔꯤꯁꯦ ꯍꯧꯖꯤꯛ ꯍ ꯆꯨꯋꯦ
ꯇꯧꯅꯤꯡꯉꯥꯏꯁꯨ ꯂꯩꯇꯦ ꯃꯩ ꯂꯥꯛꯑꯕꯣ
ꯃꯩ ꯂꯥꯛꯈ꯭ꯔꯦ ꯍꯣꯏ
ꯔꯥꯡꯅꯨꯡꯗꯥꯥꯡ
ꯎ ꯉꯔꯥꯡ ꯅꯨꯡꯗꯥꯡꯗꯣ
ꯈꯪꯉꯦꯕ ꯅꯨꯡꯗꯥꯡ ꯅꯨꯡꯗꯥꯡꯗ ꯑꯗꯨꯝ ꯊꯥꯒꯟꯕꯅꯦꯕ ꯃꯣꯏꯁꯦ
ꯎ
ꯇꯦꯁꯤ ꯇꯝꯦ
ꯇꯦꯁꯇꯤꯡ ꯇꯧꯗꯤ ꯗꯥꯏꯔꯦꯛꯅꯤ
ꯍꯦꯛ ꯅ
ꯦꯔꯂ ꯏꯁ ꯇꯧꯗꯦ ꯎꯝ ꯦꯔꯒ
ꯅꯣꯡ ꯇꯥꯕꯅꯦ ꯅꯪꯃꯨ ꯃꯨꯠꯈꯤꯅꯤꯕꯣꯁꯦ
ꯃꯨꯠꯄ ꯌꯥꯏ ꯇꯝꯕ ꯉꯝꯗꯦꯗ ꯆꯤꯡꯗꯗꯤ ꯃꯩꯁꯦ ꯑꯗꯨꯝ ꯃꯨꯠ ꯀꯅꯤꯗꯗꯦ
ꯍꯧꯖꯤꯛꯇꯤ ꯃꯩ ꯂꯏꯕ꯭ꯔꯣ
ꯍꯧꯖꯤꯛꯁꯦ ꯑꯩ ꯔꯨꯝꯗꯣ ꯃꯥꯏ ꯄ꯭ꯔꯣꯕ꯭ꯂꯦꯝ ꯂꯩꯌꯦꯕꯀꯣ ꯑꯗꯣ ꯃꯊꯛꯇ ꯂꯥꯛ ꯔꯩꯁꯤ ꯑꯗꯨ ꯉꯁꯥꯏꯗꯣ ꯋꯥꯁꯤꯡ ꯃꯦꯆꯤꯟ ꯄꯥꯏꯔꯨꯕꯒꯤꯁꯤ ꯁꯤꯗ ꯑꯩ ꯔꯨꯝꯗ ꯄ꯭ꯔꯣꯕ꯭ꯂꯦꯝ ꯂꯩꯕ
ꯅꯪ ꯀꯥ ꯑꯃꯨꯛꯀ ꯃꯩ ꯂꯥꯛꯇꯕ ꯀꯥ ꯑꯣꯏꯔꯦ
ꯑꯦ ꯅꯨꯡꯗꯥꯡꯗꯨꯗꯤ ꯁꯦꯝꯅꯤꯗ ꯋꯥꯁꯤꯡ ꯃꯦꯆꯤꯟ ꯄꯥꯏꯔꯨꯕꯒꯤꯅꯤꯗ
ꯍꯣꯔꯦ ꯅꯨꯡꯗꯥꯡꯗꯤ ꯀꯔꯤꯡ ꯆꯠꯈ꯭ꯔꯥꯅꯤ
ꯈꯪꯗꯤ ꯍꯦ ꯏ ꯑꯗꯤ ꯐꯥꯎꯗꯤ ꯂꯕ ꯀꯣꯏꯁꯟꯃꯦ
ꯏꯃꯨꯡ ꯑꯃꯗ ꯂꯩꯃꯤꯟꯅꯔꯗꯤ ꯈꯪꯕ ꯌꯥꯏꯗ ꯍꯣꯔꯦꯟ ꯅꯨꯡꯗꯥꯡꯗꯤ ꯁꯤ ꯆꯥꯕ ꯌꯥꯏ ꯍꯣꯔꯦꯥꯟ ꯅꯨꯡꯗꯥꯡꯗꯤ ꯍꯥꯏꯐꯦꯠꯇꯤ ꯈꯪꯕ ꯌꯥꯏꯗ ꯅꯪꯁꯨ
ꯍꯣꯏꯅꯦ ꯆꯨꯝꯃꯤꯅꯦ ꯅꯪꯅ ꯍꯥꯏꯕꯗꯨꯁꯨ
ꯑꯗꯨ ꯑꯗꯨ ꯅꯣꯏ ꯑꯟꯇꯤꯅ ꯅꯣꯏ ꯑꯟꯇꯤꯅ ꯊꯣꯡꯕ ꯊꯣꯡꯕꯒꯤ ꯆꯥ ꯇꯥꯔꯦꯗꯣ ꯀꯝꯄ꯭ꯂꯦꯟ ꯇꯧꯕꯤ ꯌꯥꯗꯦ ꯅꯣ ꯀꯝꯄ꯭ꯂꯦꯟ ꯑꯣꯀꯦ ꯅꯣ ꯀꯝꯄ꯭ꯂꯦꯟ
ꯎꯏ ꯏꯟꯖꯥꯡꯒꯤ ꯗꯤ ꯀꯝꯄ꯭ꯂꯦꯟ ꯇꯧꯗꯦꯗ ꯑꯩꯗꯤ
ꯃꯥꯅ ꯃꯣꯔꯣꯛ ꯉꯥꯛꯇꯪ ꯃꯦꯠꯂꯒ ꯄꯤꯔꯁꯨ ꯑꯗꯨꯝ ꯆꯥ ꯇꯥꯔꯦ ꯎꯄꯥꯏ ꯂꯩꯇꯦ ꯆꯥꯛ ꯊꯣꯡꯗ꯭ꯔꯗꯤ ꯆꯥꯛ ꯆꯥꯔꯔꯣꯏ ꯑꯗꯨꯗꯤ
ꯆꯥꯛꯇꯤ ꯆꯔꯥ ꯍꯦꯟꯕꯗꯤ ꯌꯥꯗꯦꯍꯦ ꯑꯇꯣꯞꯄꯗꯔ ꯊꯤꯔ ꯆꯥꯛꯗꯧ
ꯎꯝ ꯌꯥꯏꯅꯦ ꯌꯥꯏ ꯌꯥꯏ
ꯆꯥꯛꯂꯥꯝꯗꯤ ꯇꯨꯝꯕ ꯌꯥꯗꯦꯅ ꯇꯨꯝꯃꯣꯏꯕ ꯑꯩꯗꯤ ꯆꯥꯛ ꯂꯥꯝꯃꯗꯤ ꯇꯨꯝꯕ ꯁꯨꯛ ꯇꯨꯝ ꯇꯨꯝꯕ ꯌꯥꯗ꯭ꯔꯦ ꯅꯪꯗꯤ ꯇꯨꯝꯕ ꯌꯥꯅꯤꯀꯣ ꯅꯪꯗꯤ ꯆꯥꯛ ꯁꯤ ꯀꯩꯁꯨ ꯅꯠꯇꯦꯕ
ꯆꯥꯛꯂꯥꯝꯃꯗꯤ ꯇꯨꯝꯕꯗꯤ ꯋꯥꯏꯑꯦ
ꯎꯝ
ꯑꯗꯣ ꯅꯪ ꯋꯦꯠ ꯀꯌꯥ ꯂꯩ ꯀꯦꯖꯤ ꯀꯌꯥ ꯂꯩꯒꯦ ꯅꯪ
ꯍꯧꯖꯤꯛꯔꯣ ꯐꯤꯐꯇꯤꯑꯩꯠꯅꯦ
ꯍꯣꯏ ꯑꯣ ꯐꯤꯐꯇꯤ ꯗ꯭ꯔꯣ
ꯎꯝ
ꯁꯤꯁꯇꯤ ꯌꯧ
ꯑꯩꯁꯤ ꯁꯤꯁꯛꯁꯇꯤꯗꯤ ꯌꯧꯗꯤ ꯌꯥꯎꯅꯤꯡꯕꯅꯦ
ꯅꯪ ꯀꯌꯥ ꯋꯦꯠ ꯀꯌꯥ ꯇꯥꯔꯒꯦꯠ ꯇꯧꯕꯅꯣ
ꯑꯩꯔ ꯍꯧꯖꯤꯛ ꯁꯚꯦꯟꯇꯤ ꯑꯦꯠꯂꯤꯁ ꯁꯚꯦꯟꯇꯤꯒꯨꯝꯕ ꯇꯥꯅꯤꯡꯕ
ꯑꯁ ꯑꯗꯨꯗꯤ ꯌꯥꯔꯔꯣꯏꯍꯦ ꯅꯪꯒꯤ ꯍꯥꯏꯠꯇꯨꯒ ꯁꯚꯦꯟꯇꯤꯗꯨꯗꯤ ꯃꯨꯛ ꯅꯣꯏꯔꯅꯤ
ꯑꯗꯨꯖ ꯇꯨ ꯁꯚꯦꯟꯇꯤ ꯌꯥꯎ ꯁꯤꯛꯁꯇꯤ ꯐꯥꯏꯚꯇꯤ ꯅꯣꯏꯕ ꯀꯥꯟꯗꯣ꯫ ꯑꯗꯨ ꯑꯩ ꯁꯤꯛꯁꯇꯤ ꯐꯥꯏꯐꯦ
ꯑꯩ ꯍꯧꯖꯤꯛ ꯐꯤꯐꯇꯤ ꯐꯥꯏꯚ ꯂꯩꯌꯦ꯫
ꯁꯤꯐꯇꯤ ꯐꯥꯏꯚ ꯀꯣ ꯎꯝ꯫
ꯑꯩꯁꯨ ꯁꯤꯛꯁꯇꯤ ꯐꯥꯏꯚ ꯇꯥꯔꯒꯦꯠ ꯇꯧꯕꯅꯤ ꯎꯄꯥꯏ ꯂꯩꯇꯦ ꯋꯥꯏꯌꯦ꯫ ꯄꯥꯟꯗꯦ꯫
ꯋꯥꯕ꯭ꯔ꯫
ꯋꯦꯠꯁꯦ ꯀꯥꯕ ꯋꯥꯏꯑꯦꯕ ꯑꯩꯈꯣꯏꯗꯤ ꯅꯣꯏꯗꯤ ꯅꯪꯒꯤꯗꯃꯛꯇꯤ ꯈꯪꯗ꯭ꯔꯕꯣ ꯑꯩꯈꯣꯏꯗꯤ ꯑꯁ ꯋꯥꯏ ꯆꯥꯔꯁꯨ ꯀꯥꯗꯦ ꯎꯄꯥꯏ ꯂꯩꯇꯦ꯫ ꯅꯪꯗꯤ ꯆꯥꯗ꯭ꯔꯁꯨ ꯀꯥꯏꯌꯦꯅꯦ ꯋꯦꯠꯀꯣ꯫
ꯎꯝ ꯀꯥꯕꯅꯦ ꯑꯗꯣ꯫ ꯇꯥꯕ꯭ꯔꯣ꯫ ꯍꯥꯥꯕ꯭ꯔꯣ
ꯍꯣꯏ ꯇꯥꯏꯌꯦ꯫
ꯇꯥꯏ꯫
ꯍꯣꯏ ꯀꯩ ꯇꯧꯒꯦ ꯇꯥꯏꯌꯦ ꯇꯥꯏꯌꯦ ꯀꯩ ꯇꯧꯔ ꯇ
ꯑꯗ
ꯑ ꯃꯊꯛꯇ ꯂꯩꯕꯤ ꯀꯤꯕ ꯃꯥꯂꯦꯗ ꯀꯥꯗ
ꯎ
ꯎꯝ
ꯀꯃꯥꯏꯅ ꯔꯣꯝꯗ ꯊꯤꯕꯅꯣ
ꯅꯪ ꯄꯣꯠ ꯆꯩꯩ ꯂꯣꯏ ꯄꯨꯔꯛꯑꯕꯣ ꯑꯥ ꯀꯩꯅꯣ ꯅꯪꯒꯤ ꯑꯗꯨ ꯃꯐꯝꯗꯒꯤ ꯍꯥꯏꯗ꯭ꯔꯕꯥꯠꯇꯒꯤ ꯇꯂꯪꯒꯅꯥꯗꯤ
ꯑꯩ ꯄꯨꯠꯆꯩ ꯍꯥꯏꯕꯨ ꯌꯨꯇꯦꯟꯁꯤꯜꯗꯤ ꯄꯛ ꯇ꯭ꯔꯦ ꯄꯨꯔꯛꯅꯤꯉꯥꯏ ꯑꯩ ꯀꯩꯅꯣ ꯂꯩꯇꯦꯕ ꯂꯒꯦꯖꯁꯨ ꯄꯤꯛꯑꯦ ꯑꯩꯒꯤ ꯕ꯭ꯂꯥꯡꯀꯦꯠ ꯕ꯭ꯂꯦꯡꯀꯦꯠ ꯃꯌꯥꯝ ꯀꯔꯤ ꯀꯔꯤ ꯐꯤꯔꯣꯣꯟ ꯐꯤꯔꯣꯟ ꯈꯔꯁꯨ ꯊꯝꯈ꯭ꯔꯦ ꯌꯥꯝ ꯊꯝꯈ꯭ꯔꯦꯗ
ꯐꯤꯔꯣꯜ ꯈꯔ ꯊꯝꯈ꯭ꯔꯦ ꯍꯥꯏ ꯑꯗꯨꯕꯨ ꯁꯤꯖꯤꯟꯅꯕ ꯌꯥꯗ꯭ꯔꯕꯣ ꯐꯤꯔꯣꯜꯅꯣ
ꯌꯥꯕ ꯐꯤꯔꯣꯟꯁꯤꯡꯅꯤ
ꯑꯗꯨꯗꯣ ꯍꯥꯞ
ꯆꯟꯕ ꯌꯥꯗ꯭ꯔꯕ
ꯑ ꯀꯃꯥꯏꯅ ꯆꯟꯕ ꯌꯥꯒꯗꯔꯕ ꯅꯪꯒꯤꯁꯤꯁꯨ ꯂꯣꯏꯔꯦ
ꯎꯝ
ꯀꯩꯀꯩ ꯄ꯭ꯂꯥꯟ ꯂꯩꯒꯦ ꯍꯌꯦꯡ ꯍꯧꯖꯤꯛꯀꯥꯟ ꯍꯌꯦꯡ ꯍꯪꯆꯤꯛ ꯉꯁꯤ ꯉꯁꯤꯗꯤ ꯖꯤꯝ ꯍꯌꯦꯡꯗꯤ ꯀꯔꯤ ꯇꯧꯕꯅꯤ
ꯍꯌꯦꯡ ꯋꯥꯜꯀꯤꯡꯒꯨꯝꯕ ꯆ°ꯟꯕ ꯌꯥꯏ
ꯏꯔꯨꯁꯦ ꯇꯧꯕꯅꯤ ꯌꯥꯝ ꯏꯪꯉꯒ ꯂꯩꯅꯦ ꯅꯣꯡ ꯇꯥꯕꯒꯤ
ꯏꯪꯕ꯭ꯔꯅꯦ
ꯏꯪꯗ꯭ꯔꯣ ꯅꯪꯗꯤ
ꯏꯪꯉꯦ
ꯏꯔꯨꯁꯦ ꯇꯧꯕꯅꯤꯅꯦꯍ ꯅꯣꯡ ꯇꯥꯕꯒꯤ ꯎꯄꯥꯏ ꯂꯩꯇꯦ
ꯎꯝ ꯎꯝ
ꯑꯗꯨ ꯍꯜꯂꯛꯑꯒ ꯏꯔꯨ ꯇꯥꯔꯦ
ꯎꯝ ꯏꯔꯣ
ꯅꯨꯡꯗꯥꯡꯗ ꯏꯔꯨꯅꯤꯡꯗꯕ ꯑꯩꯅ
ꯏꯔꯨꯔꯗꯤ ꯋꯥꯈꯜ ꯐ꯭ꯔꯦꯁ ꯇꯧꯕꯅꯤ ꯏꯔꯨꯅꯤꯡꯗ꯭ꯔꯦꯅ ꯑꯗꯨꯝ ꯂꯩꯔꯗꯣ ꯇꯟꯕꯅꯤ ꯃꯥꯏꯟ ꯐ꯭ꯔꯦꯁ ꯑꯣꯏꯗꯕꯅꯤ ꯕꯣꯔꯤꯡ ꯆꯨꯅꯤ ꯋꯥꯈꯜ ꯊꯣꯛꯇꯕꯅꯤ ꯃꯣꯇꯤꯚꯦꯁꯟ ꯈꯔ ꯂꯥꯛꯄꯅꯦ ꯂꯨꯔꯗꯤ ꯏꯪꯕꯁꯨ ꯈꯔ ꯐꯕꯅꯤ ꯏꯔꯨꯕ ꯃꯇꯝꯗ ꯔꯦꯗꯤ ꯏꯪꯉꯦꯕ ꯂꯨꯕ ꯂꯣꯏꯔꯒ ꯑꯗꯨꯝ ꯈꯔ ꯋꯥꯝ ꯑꯣꯏꯕꯅꯤ ꯏꯆꯥ ꯑꯈꯣꯏ ꯏꯥꯁꯥꯁꯦ
ꯍꯛꯆꯥꯡ ꯅꯥꯟꯕꯁꯦ ꯑꯗꯨꯝ ꯋꯥꯈꯟ ꯅꯨꯡꯉꯥꯏꯔꯥꯕꯅꯦ
ꯎꯝ
ꯃꯁꯥ ꯅꯟꯕ ꯃꯁꯛ ꯐꯖꯕ ꯍꯛꯆꯥꯡ ꯐꯕꯁꯦ ꯋꯥ ꯋꯥꯈꯟ ꯈ꯭ꯔ ꯅꯨꯡꯉꯥꯏꯕꯅꯦ ꯅꯠꯇ꯭ꯔꯥ? ꯃꯤ ꯃꯔꯛ ꯇꯩ ꯇꯤꯟꯕꯁꯨ ꯈꯔ ꯅꯨꯡꯉꯥꯏꯕ ꯅꯠꯇ꯭ꯔ?
ꯀ꯭ꯂꯤꯟꯂꯤꯅꯦꯁ ꯀ꯭ꯂꯤꯟꯂꯤꯅꯦꯁ ꯏꯁ ꯅꯦꯛꯁ ꯇꯨ ꯒꯣꯗ ꯍꯥꯏꯕꯗꯣ ꯇꯥꯕ꯭ꯔꯣ?
ꯌꯥꯔꯦ ꯅꯪꯁꯨ ꯑꯃ ꯍꯩ ꯍꯩꯄꯥ ꯁꯥꯔꯛꯑꯅꯨꯁꯤꯗ
ꯃꯥꯅꯦ ꯑꯁꯦꯡꯕꯅꯦ ꯀ꯭ꯂꯤꯟꯂꯤꯅꯦꯁ ꯏꯁ ꯅꯦꯛꯁ ꯇꯨ ꯒꯣꯗ ꯍꯥꯏꯕ ꯑꯃ ꯂꯩꯌꯦ꯫
ꯈꯪꯉꯤꯅꯦ ꯈꯪꯉꯤꯅꯦ
ꯑꯣ ꯈꯟꯁꯦ ꯁꯦꯡꯅ ꯏꯤ ꯏꯁꯥ ꯁꯤ ꯁꯦꯡꯉꯥꯗꯤ ꯋꯥꯈꯟꯁꯨ ꯁꯦꯡꯅ ꯈꯟꯕꯅꯦꯕ, ꯏꯁꯥ ꯃꯣꯠꯂꯗꯤ ꯃꯅꯨꯡꯗꯁꯨ ꯃꯣꯠꯄ ꯆꯪꯉꯦꯕ
ꯑꯗꯨ ꯑꯗꯨ ꯅꯪꯅ ꯑꯗꯨ ꯅꯪꯅ ꯀꯩꯅꯣ ꯅꯪꯒꯤ ꯍꯣꯁꯇꯦꯜꯒꯤ ꯀꯥꯗꯤ ꯀꯩꯒꯤ ꯌꯥꯝ ꯃꯣꯠꯅ ꯊꯝꯕ?
ꯍꯣꯁꯇꯦꯜ ꯀꯥꯗꯤ ꯁꯦꯡꯉꯦ ꯑꯗꯨ ꯃꯄꯥꯟꯗꯅꯦ ꯃꯣꯠꯂꯤꯗꯣ
ꯑꯦꯝ ꯌꯨ ꯒꯤꯗꯤ ꯀꯩꯒꯤ ꯌꯥꯝ ꯃꯣꯠꯅ ꯊꯝꯕ?
ꯑꯦꯝ ꯌꯨꯗꯤ ꯁꯦꯡꯉꯦꯅ ꯀꯥꯗꯤ
ꯆꯠꯂꯣ ꯍꯥꯏ ꯅꯪꯒꯤ ꯀꯥꯗꯨ ꯆꯪꯕ ꯈꯨꯗꯤꯡ ꯐꯃꯨꯡꯁꯨ ꯐꯖꯅ ꯁꯦꯝꯔꯝꯗꯦ ꯊꯥꯔꯝꯗꯦ ꯂꯣꯏꯁꯤꯜꯂꯝꯗꯦ ꯐꯃꯨꯡꯁꯨ ꯐꯖꯅ ꯑꯗꯨꯒꯤ ꯀꯔꯤ ꯀꯔꯤ ꯀꯩꯅꯣ ꯇꯦꯕꯜꯁꯨ ꯄꯝꯊꯝ ꯊꯝ, ꯇꯦꯕꯜꯗꯨꯁꯨ ꯂꯥꯏꯔꯤꯛ ꯄꯨꯡꯆꯥꯏ ꯆꯥꯏ ꯄꯣꯠ ꯄꯨꯡꯆꯥꯏ ꯆꯥꯏꯔ ꯊꯝꯃꯦ ꯐ꯭ꯂꯣꯔꯁꯤ ꯏꯃꯣꯠ ꯃꯣꯠꯇꯅ
ꯑꯦ ꯑꯩ ꯑꯗꯨꯝ ꯃꯦꯟꯇꯦꯟ ꯇꯧꯕꯅꯦ ꯑꯗꯨ ꯃꯤ ꯌꯥꯝꯕꯅꯤꯅ ꯅꯥꯟꯅꯁꯨ ꯊꯝꯕ ꯌꯥꯏ ꯑꯗꯨꯅꯦ ꯑꯩ ꯏꯊꯟꯗ ꯂꯩꯗꯤ ꯑꯗꯨꯝ ꯃꯦꯟꯇꯦꯟ ꯇꯧꯕꯅꯦ
ꯀꯧꯒꯨꯜꯂꯣꯟ ꯅꯕꯟꯅꯤ ꯂꯩꯃꯤꯟꯅꯕ ꯅꯠꯇ꯭ꯔꯣ?
ꯎꯝ
ꯑꯗꯣ ꯀꯥꯏꯗꯤ ꯃꯤ ꯌꯥꯝꯕ ꯗꯤꯅꯦꯁꯀꯥ ꯂꯩꯕ ꯅꯠꯇ꯭ꯔꯣ ꯐꯥꯔꯁꯇꯥꯗꯤ?
ꯗꯤꯅꯤꯁꯨ ꯂꯩꯕꯅꯤ
ꯑꯣꯈꯣ ꯄꯨꯂꯣ ꯅꯣꯏꯑꯍꯨꯝ ꯅꯦꯕ
ꯎꯝ ꯃꯦꯟꯇꯦꯟ ꯇꯧꯕ ꯋꯥꯏ
ꯑꯁꯦꯝ ꯅꯗꯨ ꯖꯤꯅꯤꯁꯀꯤ ꯀꯥꯥꯅꯠꯇꯦꯀꯣ
ꯍꯣꯏ ꯑꯗꯨꯝ ꯃꯥꯗꯤ ꯀꯩꯅꯣꯅꯤꯗ ꯒꯦꯁ ꯍꯥꯏꯁꯤꯔꯣ ꯒꯦꯁ ꯑꯣꯏꯅ ꯂꯩꯕꯅꯤꯗ
ꯑꯣ ꯅꯕꯟꯅꯤꯕꯨ ꯄꯩꯁꯥ ꯄꯤꯔꯒ
ꯎꯝ ꯑꯩꯈꯣꯏ ꯄꯤꯗꯦꯗ ꯑꯗꯨꯝ ꯏꯁꯇꯨꯗꯦꯟ ꯉꯥꯛꯇꯅꯤꯅ ꯑꯗꯨꯝ ꯑꯦꯠꯖꯁ ꯇꯧꯕꯤꯕꯅꯤꯗ ꯃꯥꯁꯨ ꯐꯪꯗꯦꯕ
ꯑꯗꯨꯝ ꯆꯥꯟꯅꯕ꯭ꯔꯥ ꯋꯥꯈꯜ ꯅꯣꯏ ꯑꯍꯨꯝꯅꯤꯗ ꯂꯩꯃꯤꯟꯅꯕꯗ
ꯎꯝ ꯑꯗꯨꯝ ꯒ꯭ꯌꯥꯟ ꯇꯥꯕ ꯉꯥꯛꯇꯅꯤꯅ ꯏꯁꯇꯨꯗꯦꯟ ꯉꯥꯛꯇꯅꯤꯅ ꯃꯦꯆꯤꯌꯣꯔ ꯑꯣꯏꯕ ꯉꯥꯛꯇꯅꯤꯅ ꯑꯗꯨꯝ ꯃꯥꯁꯇꯔ ꯍꯣꯏ ꯃꯥꯁꯇꯔ ꯀꯥꯕ ꯉꯥꯛꯇꯅꯦꯕ
ꯂꯥꯏꯔꯤꯛ ꯄꯥꯝꯅ ꯗꯤꯁꯇꯥꯔꯕ ꯇꯧꯅꯗꯦ
ꯇꯧꯅꯗꯦꯗ
ꯐꯣꯟꯒꯨꯝꯕ ꯇꯧꯕ ꯂꯩꯁꯥꯕꯤꯗ ꯐꯣꯟꯒꯨꯝꯕ ꯇꯧꯕ ꯀꯥꯟꯗ ꯗꯤꯁꯇꯞꯕꯒꯨꯝꯕ ꯇꯧꯗꯕꯔ
ꯇꯧꯗꯦꯗ ꯑꯩ ꯂꯥꯏꯔꯤꯛꯁꯨ ꯄꯥꯛꯅ ꯄꯥꯗꯦꯗ ꯑꯦꯝ ꯌꯨꯗ ꯑꯦꯛꯖꯥꯝꯒꯤ ꯑꯦꯛꯖꯥꯝ ꯅꯥꯛꯑꯦ ꯍꯥꯏꯔ ꯀꯥꯟꯗ